ꯇꯥꯔꯦ ꯇꯥꯔꯦ
ꯑꯈꯣꯏꯃꯥ ꯅꯥꯕꯒꯤ ꯂꯥꯛꯑꯝꯕ
ꯑꯃ ꯆꯤꯆꯦ ꯌꯥꯏꯃꯗꯨꯁꯨ ꯂꯥꯛꯑꯝꯕ꯭ꯔꯣ
ꯅꯠꯇꯦ ꯃꯥꯕꯨꯗꯤ ꯈꯪꯉꯝꯃꯣꯢ ꯋꯥꯔꯤ ꯁꯥꯅꯗꯦ ꯈꯣꯏꯆꯦꯅ ꯅꯛꯄꯅꯤꯅ ꯐꯠ ꯐꯠ ꯂꯥꯛꯄꯗꯨ ꯌꯥꯕ
ꯎꯝ
ꯅꯛꯄꯁꯤꯅꯗꯤ ꯈ꯭ꯋꯥꯏ ꯐꯕꯖꯥꯠꯅꯤꯗ ꯔꯣꯃꯤꯇꯥ
ꯐꯔꯤꯅꯦ ꯀꯩꯅꯣ ꯑꯊꯨ ꯑꯀꯥꯏ ꯅꯪꯕ
ꯁꯠ
ꯂꯩꯀꯥꯏꯃꯛ ꯍꯦꯛ ꯅꯠꯇ꯭ꯔꯁꯨ ꯈꯨꯟ ꯍꯦꯛ ꯊꯪꯅꯒꯨꯝꯕ
ꯎꯝ
ꯗꯣꯝꯕꯁꯤꯁꯨ ꯐꯔꯤꯃꯤ ꯋꯥ ꯈꯣꯢꯃꯥꯁꯦ ꯉꯁꯤ ꯑꯃꯨꯛꯀ ꯍꯥꯏꯒꯠꯂꯛꯀꯗꯕ ꯃꯥꯜꯂꯦ ꯀꯩꯅꯣ ꯇꯧꯕꯒꯤ ꯑꯈꯣꯏꯒꯤ ꯎꯝ ꯑꯈꯣꯏꯒꯤ ꯅꯒꯥꯗ ꯂꯧꯕꯨꯛꯇ ꯂꯩꯔꯤ ꯈꯣꯠꯂꯤꯗꯣ ꯑꯗꯨꯗ ꯏꯝꯐꯥꯜꯒꯤ ꯂꯧ ꯑꯃ ꯂꯧꯄꯨ ꯑꯃꯒꯤꯅꯦ ꯑꯗꯨ ꯂꯧꯄꯨꯗꯣ ꯑꯦꯛꯁꯤꯗꯦꯟ ꯇꯧꯕꯗ ꯁꯤꯔꯦ ꯍꯥꯏ ꯑꯗꯣ ꯅꯍꯥꯗꯤ ꯅꯍꯥꯅꯦꯕꯀꯣ
ꯎꯝ
ꯑꯗꯨꯒꯤ ꯑꯁꯇꯤ ꯀꯩꯅꯣ ꯇꯧꯔꯣꯒꯤ ꯕꯕꯥꯒ ꯃꯕꯥꯅꯤ ꯍꯥꯏꯒꯠꯂꯛꯀꯅꯦꯅ ꯍꯥꯏ ꯑꯗꯨꯗ ꯑꯃꯨꯛꯀ ꯃꯨꯛ ꯑꯩꯖꯧ ꯐꯨꯔꯤꯠ ꯇꯨꯍꯟꯒꯤꯕꯗꯣ ꯁꯞꯄꯅꯥꯗ ꯑꯗꯨ ꯀꯩꯀꯥꯗꯣ ꯄꯨꯕꯤꯔꯛꯀꯦꯅ ꯍꯥꯏꯗ ꯑꯩꯅ ꯑꯗꯨ ꯃꯕꯦꯃꯗ ꯀꯦꯅ ꯈꯣꯠꯅ ꯂꯩꯔꯤꯗꯣ ꯑꯈꯣꯏꯅ ꯀꯩꯅꯣ ꯇꯧꯔꯛꯄ ꯀꯥꯟꯗꯁꯨ
ꯑꯗꯨ ꯗꯣꯏꯅꯤꯅ ꯑꯩꯅ ꯂꯥꯏ ꯈꯣꯏꯔꯝꯕꯩꯗꯨꯕꯨꯗꯤ ꯄꯣꯔꯛꯑꯣ ꯑꯗꯨꯒ ꯑꯃꯗꯨꯗꯤ ꯑꯕꯦꯝꯃꯗꯒꯤ ꯄꯣꯠꯇꯣ ꯅꯣꯡꯃꯗꯨꯒꯤ ꯃꯥ ꯀꯩꯩꯅꯣ ꯇꯧꯍꯜꯂꯒ ꯑꯈꯣꯏꯅ ꯁꯣꯝꯗ ꯁꯤꯖꯤꯟꯅꯗꯕ ꯌꯥꯗꯕ ꯄꯣꯠ ꯑꯣꯏꯕꯅꯤꯅ ꯅꯣꯡꯃꯁꯤꯃꯗꯤ ꯃꯥ ꯂꯦꯞꯄꯅꯤ ꯈꯪꯗꯦ ꯀꯩꯅꯤ ꯈꯪꯗꯦ ꯇꯧꯔꯒ ꯅꯣꯡꯉꯜꯂꯒ ꯑꯃꯨꯛ ꯄꯦꯅꯥ ꯇꯝꯕ ꯆꯠꯍꯜꯂꯁꯦꯅ ꯍꯥꯏꯕꯅꯦꯕ ꯑꯩꯅ ꯂꯥꯛꯄꯗ ꯗ꯭ꯔꯦꯁꯨ ꯑꯩꯁꯨ ꯑꯩ ꯅꯪ ꯀꯔꯤ ꯃꯆꯨ ꯁꯦꯠꯇꯧ ꯃꯥꯟꯒꯦ ꯀꯩꯅꯣ ꯐ꯭ꯔꯦꯁꯔꯁ ꯃꯤꯠꯀꯤꯗꯣ
ꯑꯁ ꯈꯪꯗꯦ ꯂꯩꯇ꯭ꯔꯤꯅꯦ ꯑꯩꯖꯦ
ꯑꯩꯖꯨ ꯑꯗꯨ ꯑꯩꯖꯨ ꯈꯟꯕꯝ ꯑꯃ ꯑꯩꯖꯨ ꯈꯟꯕꯝ ꯈꯪ
ꯈꯟꯕꯝꯒ ꯅꯠꯇꯦ ꯑꯩꯗꯤ ꯁꯨꯅ ꯐꯅꯦꯛ ꯈꯅꯦꯛ ꯐꯅꯦꯛꯀ ꯐꯨꯔꯤꯠꯀ ꯐꯤꯒ ꯐꯨꯔꯤꯠꯀ ꯑꯃꯨꯛ ꯂꯩꯔꯦ ꯐꯅꯦꯛ ꯑꯃꯨꯛ ꯂꯩꯇꯦ ꯁꯨꯃꯥꯏꯟ ꯁꯨꯝ ꯇꯧ ꯂꯩꯔꯦ ꯍꯥꯏꯕ ꯐꯤ ꯑꯃꯨꯛ ꯂꯩꯔꯦ ꯐꯤꯒ ꯐꯨꯔꯤꯠꯀ ꯑꯃꯨꯛ ꯂꯩꯔꯦ ꯐꯅꯦꯛ ꯑꯃꯨꯛ ꯂꯩꯇꯦ ꯐꯅꯦꯛ ꯑꯃꯨꯛ ꯂꯩꯔꯒ ꯐꯤ ꯑꯃꯨꯛ ꯂꯩꯇꯦ
ꯃꯗꯨꯒꯤ ꯍꯪꯇꯣꯛ ꯍꯪꯖꯤꯟ ꯇꯧꯕꯗ ꯃꯇꯝꯖꯨ ꯃꯥꯡꯕ ꯋꯥꯏꯕ ꯖꯠꯄꯗ ꯑꯅꯤꯔꯛ
ꯗꯨ ꯐꯅꯦꯛ ꯐꯤꯒ ꯐꯨꯔꯤꯠꯀꯗꯤ ꯂꯩꯔꯒ ꯆꯦ ꯔꯥꯡꯈꯣꯝꯕꯤꯗꯩ ꯐꯅꯦꯛ ꯂꯧꯔꯨꯒꯦ ꯇꯧꯕꯅꯦ ꯃꯥꯗꯣ ꯂꯥꯞꯃꯟꯕꯒꯤ ꯑꯗꯨ ꯆꯠꯄꯗꯣ ꯍꯥꯏꯗꯤ ꯑꯩꯈꯣꯏ ꯃꯥꯅ ꯅꯥꯗꯕ ꯑꯣꯏꯔꯗꯤ ꯐꯥꯕ ꯌꯨꯝꯗꯣ ꯊꯥꯗꯣꯛꯄ ꯌꯥꯗ꯭ꯔꯝꯅꯤꯅ ꯆꯠꯄ ꯅꯪ
ꯎꯝ ꯄꯥꯡꯉꯟꯇꯥꯕꯤꯗꯔꯣ ꯃꯥꯟ ꯄꯥꯟꯕꯗꯣ
ꯑꯧ
ꯂꯥꯞꯄꯤꯅꯦ ꯈꯪꯗꯤꯌꯦ ꯑꯩꯖꯨ ꯀꯔꯤ ꯀꯩꯅꯣ ꯇꯧꯗꯣꯏꯅꯣ ꯍꯥꯏꯗꯤ ꯂꯩꯔꯒꯖꯨ ꯀꯔꯤ ꯁꯦꯠꯇꯣꯏꯅꯣꯗꯣ ꯑꯩꯖꯨ ꯑꯗꯨꯅ ꯍꯦꯟꯅ ꯈꯪꯗ꯭ꯔꯦꯕ ꯍꯟꯗꯛ ꯂꯥꯛꯄ ꯉꯝꯃꯗ꯭ꯔꯣ
ꯑꯩꯗꯣ ꯂꯩꯇ꯭ꯔꯒꯗꯤ ꯑꯈꯣꯏ ꯆꯦꯒꯤ ꯐꯤꯗꯨ ꯏꯜꯂꯒ ꯐꯅꯦꯛꯇꯣ ꯂꯩꯗꯣꯏꯅꯦꯕ ꯑꯩꯅ ꯑꯃꯨꯛ ꯄꯩꯁꯥꯁꯤ ꯀꯩꯅꯣꯒꯤꯗ ꯂꯥꯏꯛ ꯈꯨꯔꯨꯝꯕꯩꯗꯨꯖꯨ ꯀꯟꯇ꯭ꯔꯥꯁꯅꯦ ꯄꯨꯔꯥ ꯑꯩꯅ ꯄꯨꯔꯛꯇꯣꯏꯖꯦ ꯃꯆꯨꯖꯦ ꯏꯆꯥꯟ ꯆꯥꯟꯅꯗꯕꯤ ꯑꯗꯣꯏꯁꯨ ꯁꯨꯝ ꯁꯦꯠꯂꯒꯦꯅ ꯂꯩꯗꯣꯏ ꯁꯔꯨꯛ ꯕꯨꯗꯤꯅ ꯑꯩꯈꯣꯏ ꯆꯦꯅ ꯍꯧꯖꯤꯛ ꯄꯩꯁꯥ ꯀꯩꯅꯣ ꯇꯧꯕꯅꯤꯅ ꯂꯩꯔꯨꯔꯅꯣ ꯈꯔ ꯂꯩꯔ ꯂꯩꯔꯖꯦꯅ
ꯒ꯭ꯥꯌꯟ ꯇꯥꯗꯦꯅꯦ ꯇꯧꯗꯣꯏꯁꯦ ꯏꯕꯦꯝꯃꯥ ꯑꯩ ꯁꯨꯅꯕ ꯍꯥꯏꯗꯤ ꯑꯁꯦꯡꯕꯒꯤꯗꯤ ꯃꯌꯦꯛꯀꯤꯗꯤ ꯄꯨꯂꯞ ꯄꯨꯂꯞ ꯁꯦꯠ ꯁꯥꯔ ꯌꯣꯂꯤꯗꯣ ꯄꯨꯂꯞ ꯄꯨꯂꯞ ꯂꯩꯌꯣ ꯍꯥꯏꯕꯅꯦꯕ
ꯑꯩꯈꯣꯏꯅ ꯑꯃ ꯃꯝꯇꯪ ꯂꯧꯔꯛꯄꯖꯤꯗ ꯁꯣꯏꯕꯅꯦꯕ
ꯎꯝ ꯃꯤ ꯂꯤꯁꯅꯥꯅ ꯌꯣꯟꯖꯔꯛꯑꯝꯅꯦꯕ ꯁꯥꯔꯝꯗꯧ ꯃꯊꯥ
ꯆꯠꯂꯨꯔꯒꯕꯨꯗꯤ ꯑꯩꯖꯦ ꯄꯤꯡ ꯁꯦꯠ ꯄꯥ ꯌꯥꯏꯌꯦꯕ ꯄꯤꯡꯀꯤ ꯑꯩꯅ ꯍꯥꯏꯕ ꯐꯅꯦꯛ ꯑꯩꯅ ꯅꯍꯥꯟ ꯏꯁꯩ ꯁꯦꯠꯄꯗ ꯁꯦꯠꯄ ꯐꯅꯦꯛꯇꯣ
ꯔꯥꯅꯤ ꯀꯂꯔꯗꯨꯔꯣ
ꯑꯧꯑꯧ
ꯑꯗꯣ ꯃꯥꯒꯤ ꯃꯥꯒꯤ ꯐꯅꯦꯛꯂꯣ
ꯃꯥꯏ ꯐꯅꯦꯛ
ꯎꯝ
ꯋꯥꯉꯨꯒꯨꯝꯕꯗ ꯑꯣꯏꯔꯝꯃꯗꯤ ꯈꯔ ꯅꯛꯑꯝꯃꯗꯤ ꯐꯥ ꯄꯥꯉꯟꯇꯥꯕꯤꯅꯤꯅ ꯑꯥ ꯌꯧꯋꯦꯕ
ꯎꯝ ꯖꯨꯟꯖꯨꯟ
ꯀꯩ ꯍꯥꯏꯒꯔꯦ ꯗꯕ꯭ꯂꯤꯌꯨꯅ ꯍꯧꯕ ꯀꯛꯆꯤꯡ ꯂꯣꯝꯗ ꯂꯝ ꯑꯝ ꯂꯩꯕꯗꯣ
ꯋꯒꯥꯏꯔꯣ
ꯋꯕꯒꯥꯏ ꯌꯧꯔꯦꯕ ꯐꯥꯎꯅꯕ ꯌꯥꯔꯦꯕ ꯋꯕꯒꯥꯏꯒ ꯃꯣꯏꯗꯨꯒ
ꯎꯝ
ꯀꯛꯆꯤꯡ ꯕꯖꯥꯔꯒꯩꯁꯦ ꯈꯤꯇꯪ ꯌꯥꯝ ꯌꯥꯝ ꯆꯠꯇ꯭ꯔꯦꯕ ꯃꯣꯏꯗꯨꯗꯩ
ꯎꯝ ꯈꯪꯗꯦ ꯑꯩꯒꯤꯁꯨ ꯀꯩꯅꯣ ꯇꯧꯔꯗꯤ
ꯍꯪꯉꯨꯕꯗꯗꯤ ꯐꯪꯗꯤ ꯐꯪꯒꯗꯧꯔꯕꯣꯅꯦ ꯍꯥꯏꯗꯤ ꯁꯤꯒꯤ ꯀ꯭ꯋꯥꯀꯩꯊꯦꯟꯗꯁꯨ ꯏꯆꯦ ꯑꯃ ꯌꯨꯝ ꯄꯥꯜꯂ ꯂꯩꯕꯅꯤ ꯃꯥꯁꯨ ꯍꯥꯏꯗꯤ ꯂꯨꯍꯣꯡꯈꯤꯕ ꯀꯨꯏꯗ꯭ꯔꯤꯃꯤꯅ ꯂꯣꯏ ꯑꯗꯨꯝ ꯂꯩꯔꯝꯒꯅꯤꯕꯀꯣ
ꯎꯝ
ꯑꯗꯣ ꯈꯪꯗꯦ ꯌꯥꯝꯅ ꯍꯦꯛꯇ ꯀꯩꯅꯣ ꯇꯧꯔꯣꯏꯗꯕ ꯄꯣꯠꯇ ꯄꯪ ꯍꯪꯗ ꯍꯪꯕꯗꯨꯁꯨ ꯑꯩꯈꯣꯏ ꯍꯪꯅꯔꯤꯕ ꯑꯃꯅꯤꯗꯨꯗꯒꯤ ꯂꯩꯗꯅ
ꯍꯣꯏ
ꯁꯨꯝ ꯎꯔ ꯎꯛꯅꯔꯒ ꯁꯦꯠꯈꯤꯕꯗꯨꯅ ꯑꯃ ꯑꯣꯏꯔꯒ ꯑꯃꯗꯩꯃꯨꯛ ꯍꯪ ꯑꯃ ꯑꯗꯨꯒꯤ ꯄꯣꯠꯇꯣ ꯌꯥꯝ ꯇꯜꯂꯦꯕ ꯑꯩ ꯈꯔ ꯀꯩꯅꯣ ꯇꯧꯕ ꯌꯥꯕ ꯄꯣꯠꯇꯣ ꯈꯛ ꯇꯧꯔꯒ ꯑꯩꯈꯣꯏ ꯁꯥꯈꯩ ꯀꯩꯅꯣ ꯇꯧꯕꯗꯁꯨ ꯃꯧꯁꯦ ꯏꯅꯝꯕꯁꯦ ꯑꯅꯧꯕ ꯃꯌꯥꯝ ꯑꯃ ꯂꯩꯌꯦ
ꯑꯍꯝ ꯂꯩꯇ꯭ꯔꯦ ꯑꯩꯈꯣꯏꯗꯤ ꯃꯧꯒ ꯑꯅꯧꯕꯤꯒ ꯏꯔꯥꯛ ꯂꯥꯛꯇꯦ ꯀꯃꯥꯏꯅ ꯇꯧꯔꯤꯅꯣ ꯈꯪꯗꯦ
ꯄꯦꯝꯃ ꯑꯣꯏꯗꯤ ꯑꯗꯨ ꯀꯥꯇꯤ ꯋꯥꯠꯄ ꯀꯧꯕ ꯂꯩ
ꯃꯤꯕꯨꯗꯤ ꯌꯥꯝꯗ꯭ꯔꯦ ꯑꯩꯈꯣꯏ ꯍꯥꯏꯗꯤ ꯌꯥꯝꯗꯤ ꯌꯥꯝꯃꯒꯅꯦ ꯑꯍꯟꯗꯤ ꯌꯥꯝ ꯌꯥꯝꯃꯒ ꯃꯆꯥꯁꯤꯡꯖꯦ ꯌꯥꯝ ꯌꯥꯝ ꯄꯣꯛꯅꯗꯕꯒꯤ ꯑꯃ ꯅꯠꯇ꯭ꯔꯒ ꯑꯅꯤ ꯁꯤ ꯈꯛꯇꯪ ꯄꯣꯛꯅꯩꯌꯦꯕ ꯑꯗꯨꯅ ꯑꯉꯥꯡ ꯍꯥꯏꯗꯤ ꯅꯍꯥ ꯁꯤꯡꯁꯦ ꯌꯥꯝ ꯂꯩꯈꯠꯂꯛꯇꯕ ꯑꯍꯟꯕꯨꯗꯤ ꯑꯗꯨꯝ ꯊꯥꯏꯅꯒꯤ ꯌꯥꯝꯃꯝꯕꯅꯤꯅ ꯌꯥꯝꯕ
ꯎꯝ ꯇꯧꯔꯤꯕ ꯖꯃꯦꯂꯥꯁ ꯅꯪ ꯍꯣꯔꯦꯟ ꯂꯥꯛꯑꯀꯥꯟꯗ ꯑꯩ ꯋꯥꯔꯤ ꯑꯃ ꯇꯝꯕꯤꯒꯦꯍꯦ ꯑꯩ ꯉꯁꯥꯏ ꯑꯍꯤꯡꯒ ꯇꯨꯝꯗꯦ ꯄꯨꯡ ꯃꯔꯤ ꯍꯦꯜꯂ ꯀꯥꯟꯗ ꯇꯨꯝꯃꯦ ꯅꯣꯡꯉꯥꯜꯂꯛꯑꯀꯥꯟꯗ
ꯀꯩ ꯋꯥꯔꯤ
ꯏꯕꯥꯟꯅꯤꯅ ꯊꯥꯏꯅ ꯍꯧꯒꯠꯂꯥ ꯋꯥꯛꯀꯤꯡ ꯆꯦꯜꯂꯝꯃꯤꯗꯅ
ꯎꯝ
ꯑꯗꯨꯝ ꯀꯥꯟꯗ ꯇꯨꯝꯃꯦ ꯑꯩ ꯉꯁꯥꯏꯗꯣ ꯍꯣꯏ
ꯃꯇꯥꯡꯗꯨ ꯀꯩ ꯃꯇꯥꯡꯅꯣ
ꯎꯝ ꯀꯔꯤ ꯍꯥꯏꯁꯤꯔꯥ ꯁꯤꯗ ꯑꯩꯅ ꯄꯟꯅꯤꯡꯗꯕ ꯍꯥꯏꯇꯥꯔꯦꯅꯦꯀꯣ
ꯎꯝ
ꯑꯗꯨ ꯈꯔ ꯁꯥꯡꯒ꯭ꯔꯦ ꯋꯥꯔꯤꯗꯣ ꯁꯥꯟꯅꯕꯗ ꯍꯥꯏꯗꯤ ꯀꯃꯥꯏꯅ ꯇꯧꯔꯒ ꯑꯩꯒꯤ ꯅꯝꯕꯔꯖꯦ ꯂꯩꯔꯝꯃꯤꯅꯣꯖꯦ ꯑꯩ ꯈꯪꯗ꯭ꯔꯦꯕꯀꯣ ꯍꯧꯖꯤꯛ ꯀꯤ ꯅꯨꯄꯥꯥꯗꯨꯗ ꯑꯗꯨꯒ ꯑꯩꯖꯦ ꯑꯗꯨꯝ ꯐꯣꯟꯗꯣ ꯄꯥꯏꯅꯔꯒ ꯔꯣꯁꯟꯒ ꯑꯩꯁꯦ ꯑꯗꯨꯝ ꯇꯨꯝꯗꯒꯔꯦꯕ ꯀ꯭ꯔꯥꯏꯝ ꯗꯥꯏꯔꯤꯁ ꯇꯥ ꯇꯥꯅ ꯔꯣꯁꯟꯁꯦ ꯑꯗꯨꯝ ꯐꯣꯟ ꯄꯥꯏꯔꯒ ꯃꯥꯁꯨ ꯇꯨꯝꯒ꯭ꯔꯕ ꯑꯩꯁꯨ ꯇꯨꯝꯒ꯭ꯔꯦꯕꯀꯣ ꯑꯗꯨꯗꯨ ꯀꯥꯟꯗ ꯏꯕꯥꯅꯤꯅ ꯐꯣꯟꯗꯣ ꯄꯥꯏꯔꯤꯉꯩꯗꯨꯗ ꯎꯝ ꯏꯕꯥꯥꯅꯤꯅ ꯐꯣꯟ ꯄꯥꯏꯅꯔꯛꯄꯒꯤ ꯄꯨꯡ ꯑꯅꯤ ꯈꯔ ꯍꯦꯜꯂꯛꯄ ꯑꯗꯨꯋꯥꯏ ꯑꯦ ꯄꯨꯡ ꯑꯅꯤ ꯈꯔ ꯍꯦꯜꯂꯛꯄ ꯍꯥꯏꯕꯗꯤ ꯏꯕꯥꯟꯅꯤꯅ ꯐꯣꯟ ꯄꯥꯏꯅꯩꯌꯦꯕꯗꯤ ꯅꯤꯄꯥꯥꯟ ꯃꯈꯥꯏ ꯁ꯭ꯋꯥꯏꯗ ꯄꯥꯏꯅꯕ
ꯑꯗꯨꯗꯨꯒ ꯍꯧꯖꯤꯛꯀꯤ ꯃꯤꯗꯨꯅ ꯐꯣꯟ ꯇꯧꯔꯛ ꯑꯝꯃꯤꯁꯤꯅ ꯅꯤꯄꯥꯟ ꯃꯈꯥꯏ ꯗꯩ ꯄꯥꯥꯏꯔꯝꯅꯤꯅ ꯇꯔꯥ ꯃꯈꯥꯏ ꯁ꯭ꯋꯥꯏꯗ ꯇꯧꯔꯛꯑꯝꯕ ꯃꯤꯖꯤꯅ ꯑꯗꯨꯒ ꯍꯥꯏꯗꯤ ꯀꯩꯅꯣ ꯄꯥꯏꯔꯕꯅꯤꯅ ꯚꯥꯏꯕ꯭ꯔꯦꯁꯟꯗꯤ ꯊꯝꯃꯤꯅꯦ ꯊꯝꯃꯒꯁꯨ ꯃꯥ ꯃꯤ ꯐꯣꯟ ꯄꯥꯏꯅꯔꯛꯄꯅꯤꯅ ꯂꯥꯛꯄꯗꯣ ꯑꯩꯅ ꯈꯪꯗ꯭ꯔꯦꯗꯅ ꯃꯉꯣꯟꯗꯕꯨꯗꯤ ꯋꯦꯇꯤꯡ ꯆꯪꯖꯔꯒꯁꯨ ꯑꯗꯣ ꯍꯧꯖꯤꯛꯀꯤ ꯅꯨꯄꯥꯁꯤꯅ ꯑꯩꯉꯣꯟꯁꯤꯗ ꯁꯤꯁꯇꯔ ꯀꯩꯅꯣ ꯎꯝ ꯑꯥ ꯀꯣꯜ ꯑꯝꯇ ꯄꯥꯏꯕꯤꯔꯛꯀꯦꯔꯥ ꯇꯧꯔꯒ ꯃꯦꯁꯦꯁꯁꯤꯁꯨ ꯂꯩꯔꯝꯃꯦꯕ
ꯎꯝ
ꯑꯗꯨꯗꯨꯒ ꯗꯔꯁꯟꯒ ꯐꯣꯟꯖꯤꯃꯨꯛ ꯈꯣꯏ ꯄꯨꯡ ꯑꯍꯨꯝ ꯐꯥꯔꯛꯄ ꯑꯅꯤꯃꯈꯥꯏ ꯐꯥꯔꯛꯄꯁꯥꯏꯗ ꯃꯊꯟ ꯇꯠꯈ꯭ꯔꯕꯖꯥꯠꯅꯦꯕ ꯀꯣꯜꯁꯦ ꯑꯗꯣ ꯇꯠꯈ꯭ꯔ ꯃꯇꯨꯡꯗꯗꯤ ꯃꯤꯁꯀꯣꯟꯜꯁꯦ ꯗ꯭ꯔꯔ ꯗ꯭ꯔꯔ ꯒꯅ ꯅꯤꯛꯂꯛꯄ ꯅꯤꯛꯂꯛꯄꯗꯨꯗꯒꯤ ꯑꯩꯅ ꯄꯥꯏ ꯄꯥꯏꯈꯠ ꯂꯛꯀ ꯀꯅꯥꯅꯣꯅꯦꯁꯤꯕꯨ ꯑꯅ ꯍꯥꯏꯗꯤ
ꯃꯃꯤꯡꯗꯤ ꯆꯣꯡꯊꯣꯛꯇ꯭ꯔꯒ ꯌꯨꯝꯅꯥꯛꯁꯤꯒ ꯀꯩꯅꯣ ꯇꯧꯔ ꯆꯣꯡꯊꯣꯛꯑ ꯆꯣꯡꯊꯣꯛꯄ ꯍꯥꯏꯇꯥꯔꯦ ꯃꯤ ꯃꯃꯤꯡꯖꯦ
ꯎꯝ
ꯑꯗꯨꯒꯗꯤ ꯑꯩꯖꯤꯅꯗꯤ ꯇꯨꯝꯃꯨꯕꯩ ꯉꯥꯎꯔꯤ ꯐꯩꯔꯤꯒ ꯍꯧꯒꯠꯂꯛꯄꯖꯤꯗ ꯑꯩꯅ ꯑꯥ ꯑꯥ ꯎꯝ ꯒꯥꯟꯗꯤ ꯑꯃꯥꯏ ꯁꯨꯝ ꯁꯥꯔꯒ ꯂꯥꯁꯇ ꯑꯃꯈꯛ ꯃꯤ ꯑꯃꯒꯤ ꯃꯔꯝꯗ ꯌꯥꯝ ꯀꯨꯞꯅ ꯍꯪꯅꯤꯡꯕꯒꯤ ꯑꯣꯏꯔꯛꯄ ꯍꯥꯏꯇꯥꯔꯦ ꯀꯃꯥꯏꯟ ꯇꯧꯔꯤꯅꯣ ꯀꯩꯗꯧꯔꯤꯅꯣ ꯃꯕꯥꯅꯤꯖꯦ ꯄꯥꯎ ꯐꯥꯎꯅꯝꯃꯒ ꯍꯧꯖꯤꯛꯀꯥꯟ ꯈꯪꯂꯥꯞ ꯂꯥꯞꯊꯣꯛꯈꯤꯕꯩ ꯃꯑꯣꯡ ꯑꯃ ꯇꯧꯋꯦ ꯑꯗꯨ ꯃꯥꯗꯣ ꯀꯃꯥꯏꯅ ꯅꯪꯒ ꯂꯩꯃꯤꯟꯅꯔꯤꯉꯩꯗ ꯀꯃꯥꯏꯟ ꯇꯧꯒꯤꯒꯦ ꯅ ꯍꯥꯏꯕꯁꯤꯗ ꯑꯩꯅ ꯀꯅꯥ ꯑꯣꯏꯗꯣꯏꯅꯣ ꯗꯗꯥꯖꯦ ꯑꯅ ꯑꯩꯖꯨ ꯍꯪꯉꯦꯕꯀꯣ ꯍꯥꯏꯕꯗꯤ ꯌꯥꯝ ꯇꯣꯏꯅ ꯋꯥꯔꯤ ꯁꯥꯟꯅꯒꯤꯗ꯭ꯔꯤꯝꯅꯤꯅ ꯃꯈꯣꯟꯗꯨꯗꯤ ꯑꯩꯅ ꯈꯪ ꯉꯝꯗꯕꯗꯣ
ꯎꯝ
ꯋꯥ ꯀꯥꯟꯗ ꯃꯥꯅ ꯁꯤꯗꯩꯗꯨꯅꯦ ꯁꯤꯅꯤ ꯁꯤꯅꯤ ꯍꯪꯉꯛꯏꯖꯦ ꯑꯩꯒ ꯔꯨꯝ ꯏꯍꯥꯟ ꯍꯥꯟꯅ ꯂꯩꯃꯤꯟꯅꯔꯝꯕ ꯃꯤꯖꯤꯒꯤ ꯃꯔꯛ ꯃꯃꯤꯡꯗꯨꯗꯤ ꯄꯟꯅꯤꯡꯗ꯭ꯔꯕ ꯑꯩꯅ
ꯈꯪꯉꯦ ꯈꯪꯉꯦ
ꯑꯗꯨꯗꯨꯒꯤ ꯃꯔꯝꯖꯤꯗ ꯑꯗꯨꯒ ꯑꯩ ꯐꯣꯟ ꯅꯝꯕꯔꯁꯦ ꯅꯨꯄꯥꯁꯤꯗ ꯀ꯭ꯔꯃꯥꯏꯟ ꯂꯩꯔꯝꯃꯤꯅꯣ ꯁꯤꯅꯦꯕ ꯑꯩ ꯉꯛꯏꯖꯤꯅꯥ
ꯎꯝ
ꯉꯥꯏꯈꯣ ꯃꯥꯒꯤ ꯋꯥꯔꯤꯖꯦ ꯈꯔ ꯑꯥ ꯌꯧꯔꯦ ꯑꯥ ꯌꯧꯔꯦ ꯍꯥꯏꯕꯗꯤ ꯑꯍꯝ ꯃꯥꯖꯦ ꯗꯤꯄ꯭ꯔꯦꯁꯟ ꯆꯠꯄ ꯃꯥꯜꯂꯦ ꯁꯤꯅꯦꯕꯀꯣ ꯗꯤꯄ꯭ꯔꯦꯁꯟ ꯆꯠꯄ ꯃꯥꯜꯂꯤ ꯍꯥꯏꯗꯤ ꯃꯥꯒꯤ ꯁꯤꯖꯤꯒꯤ ꯀꯩꯅꯣꯖꯦ ꯀꯔꯥꯏꯗꯒꯤ ꯏꯔꯥꯏ ꯂꯥꯏꯅ ꯈꯪꯒꯦꯗꯥ ꯑꯃ ꯑꯈꯣꯏ ꯍꯟꯗꯛ ꯐꯪꯁꯟ ꯐꯤꯌꯔꯋꯦꯜ ꯑꯃ ꯇꯧꯗ꯭ꯔꯥ ꯑꯈꯣꯏꯒꯤ ꯐꯤꯌꯔꯋꯦꯜ ꯇꯧꯕ ꯀꯥꯟꯖꯤꯗ ꯃꯥꯅ ꯁꯦꯠꯂꯤꯕ ꯗ꯭ꯔꯦꯁ ꯀꯥꯖꯦ ꯃꯥ ꯍꯥꯏꯗꯤ ꯃꯥꯡꯗꯗꯤ ꯀꯩꯅꯣꯃ ꯈꯛ ꯌꯥꯝꯅ ꯃꯌꯥꯝꯗꯩ ꯇꯣꯉꯥꯟꯅꯒ ꯑꯗꯨꯝ ꯍꯦꯟꯖꯟꯅ ꯐꯥꯖꯅ ꯍꯥꯞꯆꯟꯖꯔꯒ ꯗꯤ ꯗ꯭ꯔꯦꯁꯀ ꯐꯥꯖꯅ ꯈꯜꯂ ꯈꯣꯠꯂ ꯁꯦꯠꯂꯤꯗꯅ ꯍꯟꯗꯛꯇꯤ ꯑꯗꯨꯒꯨꯝꯕꯗꯨ ꯃꯥꯃꯤ ꯑꯃ ꯏꯎ ꯎꯗꯕꯅꯦꯕ
ꯎꯝ
ꯑꯗꯨꯒꯨꯝꯕꯗꯣ ꯃꯥꯅ ꯐꯣꯇꯣ ꯊꯥꯔꯛꯄꯗ ꯃꯥꯖꯦ ꯁꯤꯡꯒꯩ ꯍꯣꯡꯉꯦ ꯀꯩꯅꯣ ꯇꯧꯔꯦ ꯋꯥꯈꯜ ꯌꯥꯝ ꯅꯨꯡꯉꯥꯏꯒꯤꯗ꯭ꯔꯦꯖꯦ ꯑꯗꯨꯝ ꯈꯪꯉꯦꯗꯅ ꯍꯥꯏꯔꯛꯄꯀꯣ
ꯑꯗꯩ ꯑꯩꯅ ꯍꯣꯏ ꯇꯧꯔꯝꯕꯖꯨ ꯌꯥꯏ ꯍꯥꯏꯗꯤ ꯃꯥ ꯀꯩꯅꯣꯝꯃ ꯐꯪꯁꯟ ꯑꯃ ꯊꯣꯛꯂꯛꯄ ꯇꯧꯔꯛꯄꯖꯦ ꯃꯌꯨꯝꯗ ꯆꯠꯇꯅ ꯑꯗꯒꯤ ꯀꯩꯒ ꯀꯔꯤꯒꯅꯧ ꯑꯣꯄꯤꯁ ꯁꯤ ꯁꯦꯠꯅꯅꯕꯅ ꯌꯥꯝ ꯁꯤꯟꯖ ꯂꯥꯡꯖꯕ ꯃꯤ ꯑꯃꯈꯛ ꯑꯣꯏꯖꯕꯅꯦꯕ ꯃꯥꯗꯣ
ꯎꯝ
ꯑꯗꯣ ꯗꯤꯄ꯭ꯔꯦꯁꯟ ꯆꯠꯄ ꯃꯥꯜꯂꯦ ꯈꯣꯠꯂꯦꯅ ꯇꯧꯔꯦ ꯑꯩꯅ ꯑꯩꯖꯨ ꯐꯥꯖꯅ ꯋꯥꯔꯤ ꯁꯥꯟꯅꯔꯦ ꯑꯃꯈꯛ ꯏꯕꯥꯅꯤ ꯃꯔꯛꯇꯖꯨ ꯃꯤ ꯑꯝꯅ ꯃꯔꯝ ꯑꯣꯏꯔꯒ ꯒꯦꯞ ꯑꯃ ꯂꯩꯍꯟꯕꯗꯧꯅ ꯏꯇꯧ ꯇꯧꯒ꯭ꯔꯦ ꯃꯥꯖꯨ ꯑꯩꯖꯨ ꯏꯔꯥꯟꯗꯤ ꯂꯥꯟꯅꯗꯕꯤꯗ ꯑꯩꯅꯖꯨ ꯃꯥꯗꯤ ꯑꯗꯨꯝ ꯈꯜꯂꯦ ꯈꯟꯗꯕꯗꯤ ꯂꯩꯇꯦ ꯈꯣꯠꯇꯦ ꯑꯗꯨꯃꯥꯏꯅ ꯇꯧꯔ ꯁꯥꯟꯅꯩꯌꯦ ꯃꯌꯥꯝ ꯋꯥꯔꯤꯗꯣ
ꯉꯥꯛꯇ ꯉꯥꯏꯌꯣ ꯆꯠꯂꯖꯦ ꯍꯥ ꯆꯥꯛ ꯂꯣꯏꯔ ꯆꯠꯂꯖꯦꯕ ꯑꯗꯨꯃꯥꯏꯅ ꯀꯩꯗꯧꯔꯦ ꯍꯥꯏꯅꯣꯕ ꯑꯗꯨꯒ ꯃꯗꯣ
ꯑꯗꯨꯒꯅꯦ ꯐꯣꯟꯖꯦ ꯀꯩꯅꯣ ꯃꯊꯣꯡ ꯃꯔꯝ ꯏꯈꯪ ꯈꯪꯗꯅ ꯁꯨꯝ ꯁꯥꯟꯅꯔꯝꯃꯦꯗꯅꯀꯣ
ꯑꯥ
ꯑꯗꯨꯨꯝ ꯁꯥꯟꯅꯔꯝꯕꯗꯒꯤ ꯑꯩꯗꯣ ꯏꯃꯥ ꯏꯄꯥ ꯑꯥ ꯗꯥꯗꯥꯖꯦ ꯏꯃꯥ ꯏꯄꯥꯅ ꯌꯥꯗꯦ ꯈꯣꯠꯇꯦ ꯒꯦꯞ ꯈꯔ ꯂꯩꯖꯦ ꯀꯥꯟꯅꯒ ꯗꯣꯛ ꯍꯦꯛꯇ ꯍꯥꯏꯔꯛꯑꯦ ꯁꯤꯅꯦꯕ
ꯎꯝ
ꯑꯗꯨꯗꯤ ꯍꯥꯏꯗꯤ ꯅꯨꯄꯥꯗꯨꯗꯗꯤ ꯀꯩꯗꯧꯔꯖꯥꯠꯅꯣ ꯍꯥꯏꯕ ꯑꯃꯈꯛ ꯆꯤꯡꯅꯔꯛꯄꯗꯣ
ꯎꯝ
ꯑꯗꯣ ꯃꯌꯥꯝ ꯍꯪꯉꯛꯑꯦ ꯃꯥꯅ ꯅꯨꯄꯥꯖꯤꯗ ꯍꯪꯉꯛꯑꯕꯅꯤꯅ ꯑꯩꯖꯦ ꯍꯥꯏꯗꯕ ꯌꯥꯗ꯭ꯔꯦꯗꯅꯀꯣ
ꯎꯝ
ꯍꯪꯉꯛꯑꯦꯕ ꯍꯥꯏꯗꯤ ꯍꯟꯗꯛꯁꯦ ꯃꯥꯖꯦ ꯗꯤꯄꯥꯔꯠꯃꯦꯟꯗ ꯀꯩꯅꯣ ꯇꯧꯕ꯭ꯔꯥ ꯎꯝ ꯀꯅꯥ ꯀꯅꯥ ꯄꯨꯜꯂꯤ ꯑꯗꯩ ꯍꯧꯖꯤꯛ ꯍꯧꯖꯤꯛ ꯃꯥꯅ ꯀꯅꯥ ꯀꯅꯥ ꯋꯥꯏ ꯔꯤ ꯁꯥꯟꯅꯕ ꯃꯥꯜꯂꯦ ꯑꯗꯩ ꯃꯥ ꯇꯦꯂꯦꯒ꯭ꯔꯝ ꯀꯩꯀꯥ ꯀꯃꯥꯏꯅ ꯄꯥꯏ ꯈꯣꯠꯂꯦ ꯑꯩꯖꯦ ꯍꯥꯏꯗꯤ ꯑꯩꯖꯦ ꯃꯃꯥꯡꯗ ꯃꯉꯣꯟꯗ ꯉꯁꯤꯕꯧ ꯃꯥꯅ ꯑꯃꯨꯛꯇꯪ ꯐꯣꯟ ꯄꯥꯏꯔꯛꯇꯕ ꯑꯅꯤꯔꯛ ꯁꯨꯅ ꯁꯨꯡꯇꯧ ꯇꯧꯁꯤꯜꯂꯛꯇ꯭ꯔꯤꯕ ꯃꯤ ꯑꯃ ꯈꯪꯅꯦ ꯉꯁꯤꯗꯤ ꯑꯩ ꯈꯔ ꯍꯟꯖꯤꯟ ꯍꯟꯖꯤꯟꯅ ꯇꯧꯋꯦ ꯃꯥꯅ ꯐꯣꯟꯖꯦ ꯄꯥꯏꯈꯠꯂꯛꯇꯕꯖꯤꯗ
ꯑꯗꯨꯗꯒꯤ ꯑꯩꯖꯦ ꯈꯪꯅꯤꯡꯃꯟꯕꯗꯒꯤ ꯅꯪꯒꯤ ꯐꯣꯟ ꯅꯝꯕꯔꯖꯤꯗ ꯑꯩꯅ ꯀꯩꯅꯣ ꯇꯧꯔꯒ ꯀꯃꯥꯏꯅ ꯂꯧꯍꯧꯔꯤꯅꯣ ꯍꯥꯏꯖꯦ ꯃꯥ ꯃꯁꯥꯗꯨꯗ ꯍꯥꯏꯔꯒ ꯂꯧꯍꯧꯕꯗꯤ ꯃꯥꯟꯗꯦꯕꯀꯣ
ꯎꯝ
ꯌꯥꯝꯅ ꯅꯨꯄꯥꯖꯤꯅ ꯌꯥꯝ ꯁꯤꯡꯅ ꯀꯩꯅꯣ ꯇꯧꯅ ꯑꯃꯈꯛ ꯎꯍꯧꯕꯗꯩ ꯐ